ꯍꯜꯂꯣ ꯑꯥꯎ ꯀꯥꯕꯕꯨ
ꯇꯌꯦ ꯇꯥꯏꯌꯦ
ꯏꯗꯣ ꯃꯤꯒ
ꯁꯨ ꯌꯥꯝꯃꯤꯗ
ꯑꯣ ꯑꯁ ꯋꯥꯋꯥꯛꯀꯤꯡ ꯋꯀꯤꯡ ꯆꯦꯟꯗ꯭ꯔꯕꯣ ꯅꯨꯡꯗꯥꯡ ꯑꯣꯏꯏꯔꯝꯒꯦ
ꯑꯁ ꯋꯥꯋꯥꯛꯀꯤꯡ ꯆꯦꯜꯂꯝꯕꯅꯦ ꯍꯧꯖꯤꯛꯇꯤ ꯆꯦꯟꯗ꯭ꯔꯦ ꯑꯃꯨꯛ ꯑꯩꯗ ꯏꯊꯟꯇ ꯆꯦꯟꯕꯗꯣ ꯅꯨꯡꯉꯥꯏꯇꯦꯅ ꯆꯦꯟꯗꯕ
ꯑꯣ ꯑꯩꯣꯏ ꯏꯌꯥꯝꯕ ꯑꯃ ꯌꯥꯝ ꯏꯁꯇ꯭ꯔꯣꯡ ꯍꯥꯏꯕ꯭ꯔꯥ ꯃꯥꯗꯤ ꯀꯩ ꯇꯧꯋꯤꯗ ꯋꯥꯛꯀꯤꯡ ꯐꯖ ꯆꯦꯟ ꯃꯥꯜꯂꯦ ꯃꯥ ꯏꯁꯇꯦꯇꯁ ꯐꯖꯅ ꯊꯝꯃꯛꯑꯦ
ꯃꯥꯗꯤ ꯐꯖꯅ ꯆꯦꯟꯕꯅꯦ ꯆꯦꯟꯕꯗꯤ ꯅꯠꯇꯦ ꯃꯥꯏꯗꯨ ꯀꯩꯅꯣꯅꯦ ꯑ ꯆꯠꯄ ꯍꯥꯏꯒꯗ꯭ꯔꯥ ꯑꯗꯨꯗꯨꯒ ꯆꯦꯟꯕꯁꯨ ꯆꯦꯟꯕꯅꯦꯕꯀꯣ ꯆꯦꯟꯕꯗꯨꯅ ꯑꯩꯈꯣꯏꯒꯤ ꯅꯣꯡ ꯃꯇꯝ ꯈꯥꯏꯗꯣꯛ ꯈꯥꯏꯗꯣꯛꯑ ꯆꯦꯟꯕꯗꯣ
ꯑꯥ ꯑꯥ ꯑꯥ
ꯑꯗꯨꯃꯥꯏꯅ ꯇꯧꯕꯅꯦꯕ
ꯑꯣ ꯑꯆꯥ ꯑꯗꯣ ꯑꯩꯅ ꯏꯁꯇꯦꯇꯁ ꯎꯕ ꯅꯪ ꯍꯥꯟꯅ ꯀꯔꯤ ꯑꯣꯏ ꯆꯦꯟꯃꯤꯟꯅꯝꯗꯥꯏꯅꯦ ꯋꯥꯡꯖꯤꯡ ꯏꯇꯥꯎꯗꯨꯒ
ꯁꯦꯝꯃꯤꯟꯅꯔꯝꯃꯦ ꯆꯃꯤꯟꯅꯔꯝꯃꯦ ꯃꯥꯗꯨ ꯃꯌꯨꯝ ꯆꯠꯈꯤꯌꯦ
ꯀꯩꯗꯧꯕ ꯆꯠꯈ꯭ꯔꯕ ꯃꯥꯅ ꯑꯃꯨꯛ
ꯃꯥꯗꯣ ꯂꯧꯁꯤꯡ ꯈꯔ ꯃꯌꯨꯝꯗ ꯇꯧꯅꯤ ꯑꯗꯨꯗꯨꯒꯤ ꯆꯠꯈꯤꯕꯅꯦ ꯑꯗꯨꯗꯩ ꯏꯊꯟꯇ ꯆꯦꯟꯕꯗ ꯅꯨꯡꯉ ꯑꯦ ꯑꯗꯨꯏ ꯅꯠꯇꯦ ꯑꯩ ꯏꯊꯟꯇ ꯆꯦꯟꯕꯗꯣ ꯇꯜꯂꯕ
ꯑ ꯑꯇꯩ ꯀꯥꯡꯕꯨꯨꯗꯨꯗꯤꯠ ꯆꯠ ꯀꯩ ꯇꯧ ꯁꯥꯟꯅ ꯊꯣꯛꯈ꯭ꯔꯕꯣ
ꯑ ꯑꯃꯕꯨꯗꯤ ꯁꯥꯟꯅꯕ ꯊꯣꯛꯈ꯭ꯔꯦ ꯑꯇꯩꯗꯤ ꯃꯥꯏ ꯃꯥꯏ ꯇꯨꯏꯁꯟ ꯆꯠꯅꯒꯤꯈꯤꯕꯅꯦ ꯑꯗꯩ ꯊꯕꯛ ꯇꯧꯅꯒꯤꯅꯦ ꯌꯥꯎꯔꯣ
ꯑꯣ ꯑꯣ ꯑꯗꯨꯗꯤ ꯎ ꯃꯄꯥꯟ ꯉꯥꯛ ꯊꯣꯛꯇ꯭ꯔꯦ ꯨꯔꯥꯟ ꯀꯞꯀꯤ ꯉꯁꯤ ꯀꯩ ꯇꯧꯕ ꯃꯥꯜꯂꯤꯗꯂꯞ ꯇꯧꯕ ꯃꯥꯜꯂꯤꯦꯗ ꯍꯥꯏꯗꯤ ꯑꯣꯄꯅꯤꯡ ꯁꯦꯔꯤꯃꯣꯅꯤ ꯑꯣ
ꯗꯦꯠ ꯗꯦꯠ ꯆꯥꯗꯣꯏꯐꯥꯎ ꯍꯧꯗꯣꯏꯅꯣ ꯈꯪꯗꯦ
ꯀꯨꯏꯔꯝꯃꯔꯣꯏ ꯁꯀꯤꯔꯥꯗꯤ ꯃꯅꯤꯄꯨꯔꯗ ꯂꯣꯏ ꯂꯩꯔꯝꯃꯦ
ꯂꯩꯔꯝꯃꯦ ꯂꯩꯔꯝꯃꯦ ꯉꯁꯥꯏ ꯉꯁꯥꯏ ꯐꯖꯅ ꯁꯛꯈ꯭ꯔꯦ ꯀꯩꯅꯣ
ꯁꯀꯤꯤꯔꯥꯁꯦ ꯃꯅꯤ ꯍꯣꯗꯅꯦ ꯍꯧꯖꯤꯛ ꯂꯩ ꯑꯥ ꯀꯔꯤꯗ ꯂꯩꯇ꯭ꯔꯦ ꯍꯧꯖꯤꯛ ꯁꯦꯟꯗ ꯂꯩꯇ꯭ꯔꯦꯃ ꯊꯧꯗ꯭ꯔꯣ ꯅꯣꯏ
ꯊꯣꯛꯎꯗꯤꯌꯦ ꯑꯩꯗꯣ ꯉꯁꯥꯏꯗꯣ ꯊꯕꯛ ꯈꯔ ꯆꯠꯂꯨꯔꯦ
ꯑ
ꯑꯗꯨꯗꯨꯅ ꯊꯣꯛꯄꯗꯣ ꯁꯪꯗ꯭ꯔꯕ
ꯌꯥꯁꯂ ꯃꯌꯥꯝ ꯑꯃ ꯗꯨꯒꯔꯤ ꯗꯦꯠꯇꯤ ꯂꯥꯁꯇꯤ ꯇꯣꯏꯅ ꯆꯠꯇꯣꯏꯔꯣ ꯅꯠꯇ ꯅꯠꯇ꯭ꯔꯒꯅ ꯃꯣꯏꯒꯤ ꯆꯄ ꯆꯠꯇ꯭ꯔꯁꯨ ꯌꯥꯕꯤꯗꯕ
ꯆꯠꯂꯣꯅꯗꯤ ꯍꯥꯏꯕꯅꯤ ꯎꯝ ꯑꯗꯨ ꯍꯥꯏꯗꯤ ꯆꯠꯇ꯭ꯔꯁꯨ ꯌꯥꯗꯧꯗꯤ ꯃꯥꯟꯗꯦ ꯃꯣꯏꯗꯣ ꯉꯁꯥꯏꯗꯣ ꯈꯔ ꯀꯟꯅ ꯍꯥꯏꯔꯛꯈꯤꯕꯅꯦꯕ ꯆꯠꯅꯕꯅ ꯂꯥꯡꯅꯕ ꯑꯗꯨ ꯑꯗꯨꯅ ꯁꯇ ꯃꯥꯂꯦ
ꯊꯤꯟꯕꯗꯤ ꯅꯪꯅ ꯊꯤꯟꯗꯣꯏꯔꯣ ꯟꯇꯥ
ꯊꯤꯜꯂꯣꯏꯗ ꯂꯥꯏꯟ ꯂꯩꯔꯤꯁꯤꯗꯤ ꯑꯣꯇꯣ ꯂꯩꯔꯤꯁꯤꯗꯤ
ꯀ꯭ꯔꯤꯁꯅꯪ ꯌꯥꯎꯗꯗꯤ ꯀꯩ ꯇꯧꯔꯔꯣꯏꯅꯦ ꯀ꯭ꯂꯥꯁꯇ ꯏꯟꯁꯔꯄꯤ ꯇꯧꯔꯣꯧ ꯇꯧꯔꯔꯣꯏꯗꯅ
ꯑꯦ ꯆꯠꯍꯟꯗꯣꯏꯅꯤ ꯆꯠꯍꯟꯗꯣꯏꯅꯤ ꯆꯜꯍꯟꯗꯦ ꯑꯕ ꯅꯠꯇꯦ ꯁꯤꯦꯃ ꯂꯣꯁꯂꯥꯒ ꯊꯕꯛ ꯑꯃ ꯏꯪꯈꯥꯡ ꯑꯃ ꯇꯧꯍꯧꯅꯕ ꯇꯧꯍꯜꯂꯗꯝꯅꯤ
ꯀꯨꯏꯅ ꯂꯩꯕꯗ ꯀꯥꯟꯅꯔꯣꯏꯗ ꯀꯨꯏꯅꯗꯤ ꯂꯩꯍꯟꯅꯤꯡꯗꯦꯗ ꯁꯥꯠ ꯁꯠ ꯂꯥꯎꯅ
ꯀꯨꯏꯔꯔꯣꯏꯗ ꯊꯕꯛ ꯑꯩꯁꯨ ꯊꯕꯛ ꯑꯝꯇ ꯐꯪꯈꯤꯖꯅꯨ ꯑꯗꯨꯗꯨꯒ ꯑꯗꯨꯝ ꯇꯧꯔꯒꯦ ꯇꯧꯅꯤ
ꯑ ꯍꯣ
ꯅꯠꯇ꯭ꯔꯗꯤ ꯌꯥꯔꯣꯏꯗꯣꯔꯤ ꯍꯌꯦꯡ ꯄꯨꯂꯞ ꯋꯥꯃꯤꯟꯅ ꯇꯣꯛ ꯇꯥꯔꯦꯕ
ꯑ ꯍ ꯍꯣꯏꯅꯦ ꯅꯣꯏꯗꯣꯂꯣꯝꯗ ꯁ꯭ꯀꯨꯜ ꯑꯃ ꯂꯤꯡꯈꯠꯂꯣ ꯀꯩꯅꯣ
ꯌꯥꯔꯣꯏꯗ ꯑꯩꯈꯣꯏꯗꯣ ꯑꯩꯈꯣꯏꯗꯣ ꯃꯤ ꯌꯥꯝ ꯇꯥꯗꯦꯕ ꯑꯩꯈꯣꯏꯗꯣ ꯑꯩꯈꯣꯏ ꯑꯗꯨꯋꯥꯏꯗꯣ ꯃꯤ ꯃꯤ ꯂꯤꯁꯤꯡ ꯑꯍꯨꯝꯃꯨꯛ ꯈꯛꯇꯅꯤ ꯇꯥꯏꯖꯦ ꯑꯗꯨꯅꯗꯤ ꯀꯩꯗꯧꯅꯤ
ꯃꯇꯝꯒꯤ ꯃꯇꯨꯡ ꯏꯟꯅ ꯌꯥꯝꯈꯠꯂꯛꯀꯅꯤ ꯀꯩꯅꯣ ꯑꯉꯥꯡꯗꯤ ꯐꯅ ꯂꯩꯔꯝꯒꯅꯤ
ꯁ꯭ꯀꯨꯜ ꯑꯃ ꯂꯩꯌꯦ ꯑꯩꯈꯣꯏ ꯑꯗꯨꯗ ꯑꯗꯨ ꯑꯩꯅ ꯍꯦꯛꯇ ꯇꯧꯁꯜꯂꯒ ꯍꯦꯛꯇ ꯊꯨꯒꯥꯏ ꯉꯝꯃꯣꯏꯌꯦ
ꯊꯣ
ꯍꯥꯏꯗꯤ ꯑꯩꯈꯣꯏ ꯂꯩ ꯍꯥ ꯃꯅꯤꯡꯗꯅꯤ ꯑꯈꯣꯏ ꯁꯣꯔꯣꯛ ꯂꯣꯝꯗ ꯅꯠꯇꯕ ꯃꯅꯤꯡꯂꯣꯝꯗ ꯂꯩꯌꯦꯕ ꯑꯩꯈꯣꯏ ꯂꯩꯀꯥꯏ ꯃꯌꯥꯝ ꯅ ꯇꯧꯔꯒ ꯁꯦꯝꯒꯠꯄ ꯑꯃ ꯂꯩꯌꯦꯕ ꯑꯗꯨꯗꯨꯅ ꯑꯩꯈꯣꯏꯅ ꯍꯦꯛꯇ ꯁ꯭ꯀꯨꯜ ꯑꯃ ꯍꯦꯛꯇ ꯂꯤꯡꯈꯠꯂ ꯍꯦꯛꯇ ꯀꯩꯅꯣ ꯇꯧꯁꯟꯕ ꯌꯥꯔꯣꯏꯕ
ꯑꯣ ꯅꯣꯏ ꯑ ꯅꯣꯏꯅꯦ ꯑꯣꯏꯒꯤꯗꯨꯗ ꯆꯨꯝ ꯊꯧꯖꯤꯟꯒꯤꯗꯣꯏꯔꯣ ꯑꯗꯨꯗꯤ
ꯅꯠꯇꯦ ꯑꯁꯣꯅꯥꯀꯜꯂꯣꯝꯗꯅꯤ ꯊꯣꯡ ꯑꯆꯧꯕ ꯂꯩꯕꯗꯣ ꯈꯪꯕ꯭ꯔꯥ ꯑꯗꯨ ꯑ ꯑꯗꯣ ꯅꯥꯀꯜꯂꯣꯝꯗ ꯑꯗꯣ ꯅꯥꯀꯟ ꯊꯧꯗꯒꯤꯗꯨꯕ ꯑꯗꯨꯗ ꯑꯗꯨꯝ ꯎꯔꯅꯤ
ꯑꯠꯆꯥꯥ ꯑꯩꯗꯤ ꯎꯗꯤ ꯉꯥꯡꯉꯦ ꯑꯗ ꯄ꯭ꯂꯥꯅꯤꯡꯗꯣ
ꯎꯝ
ꯑꯉꯥꯡ ꯃꯆꯥꯒꯤ ꯍꯧꯖꯤꯛ ꯑꯉꯥꯡ ꯃꯆꯥꯒꯤ ꯑ ꯍꯥꯏꯗꯤ ꯖꯒꯥꯕꯨ ꯂꯩꯔꯗꯤ ꯀꯣ ꯍꯥꯏꯗꯤ ꯖꯒꯥ ꯑꯗꯒꯤ ꯃꯥꯒꯤ ꯄꯣꯄꯨꯂꯦꯁꯟ ꯌꯦꯡꯉꯒ ꯃꯇꯨꯡꯗ ꯁ꯭ꯀꯨꯜ ꯍꯥꯡꯕꯖꯤꯁꯨ ꯌꯥꯝꯅ ꯀꯥꯟꯅ ꯂꯩꯔꯝꯃꯦꯗ ꯑꯩꯖꯦ ꯀꯩ ꯍꯥꯏꯅꯤ ꯍꯧꯖꯤꯛꯀꯥꯟꯗꯤ ꯁꯦꯡꯅ ꯑꯗꯨꯝ ꯍꯥꯏꯔꯕꯗ ꯁ꯭ꯀꯨꯜꯒꯨꯝꯕ ꯕꯣꯔꯗꯤꯡꯒꯨꯝꯕ ꯑꯗꯩꯗꯤ ꯑ ꯗꯨꯀꯥꯟ ꯐꯝꯕꯗ ꯍꯥꯟꯅꯗꯤ ꯗꯨꯀꯥꯟ ꯐꯝꯕ ꯈꯣꯠꯄꯅ ꯂꯣꯏ ꯍꯥꯏꯅꯔꯝꯗ꯭ꯔꯣ ꯑꯗꯒꯤ ꯀꯔꯤ ꯇꯧ ꯉꯝꯕꯅ ꯍꯧꯖꯤꯛꯇꯤ ꯁ꯭ꯀꯨꯜꯒꯨꯝꯕ ꯕꯣꯔꯗꯤꯡꯒꯨꯝꯕꯖꯤꯅ ꯍꯦꯟꯅ ꯕꯤꯖꯤꯅꯦꯁ ꯇꯧꯕꯗ ꯅꯨꯡꯉꯥꯏꯔꯦ ꯍꯥꯏꯒꯨꯝ
ꯎꯝ ꯍꯣꯏ ꯍꯣꯏ ꯆꯨꯝꯃꯦ ꯆꯨꯝꯃꯦ
ꯍꯥꯏꯗꯤ ꯑꯗꯨꯖꯨ ꯍꯥꯏꯗꯤ ꯔꯤꯛꯁꯅꯤꯗ ꯍꯥꯏꯗꯤ ꯍꯌꯦꯡ ꯐꯠꯇ ꯅꯨꯡꯗ ꯊꯣꯛꯄ ꯈꯣꯠꯄ ꯌꯥꯎꯅꯔꯗꯤꯀꯣ ꯐꯔꯛ ꯌꯥꯝ ꯇꯥꯕ ꯊꯕꯛꯅꯦꯕ ꯑꯗꯨꯖꯨ ꯑꯗꯣ ꯍꯣꯏ ꯑꯩꯈꯣꯏꯅ ꯑꯩꯈꯣꯏ ꯈꯔ ꯃꯥꯟꯅꯔꯒ ꯐꯖꯅ ꯆꯂꯥꯏꯒ꯭ꯔꯗꯤ ꯐꯒꯅꯤ ꯀꯩꯁꯨ ꯇꯧꯔꯣꯏ ꯅꯠꯇ꯭ꯔꯒꯗꯤ ꯐꯔꯛ ꯌꯥꯝ ꯇꯥꯏꯕ ꯑꯗꯨꯒꯨꯝꯕꯖꯦ ꯑꯩꯗꯤ ꯇꯧꯅꯤꯡꯗꯦ ꯍꯥꯏꯇꯥꯔꯦ ꯁꯦꯡꯅ ꯍꯥꯏꯔ ꯀꯥꯟꯗ ꯄ꯭ꯔꯦꯁꯔ ꯂꯩꯕ ꯊꯕꯛꯁꯦ ꯑꯩꯗꯤ ꯇꯧꯅꯤꯡꯗꯦꯕ
ꯍꯣꯏ ꯑꯗꯨꯕꯨꯗꯤ ꯂꯩꯒꯅꯤ ꯑꯍꯥꯟꯕ ꯍꯧꯗꯣꯔꯛꯄ ꯀꯥꯟꯗꯗꯤ ꯑꯗꯨꯒꯤꯗꯒꯤ ꯑꯅꯤꯁꯨꯨꯕ ꯑꯍꯨꯝ ꯄꯨꯂꯞ ꯁꯨꯕ ꯀꯥꯟꯗꯗꯤ ꯄꯨꯔꯥ ꯑ ꯀꯔꯤ ꯊꯝꯒꯤꯗꯣꯏꯃꯤꯅ ꯀꯣ ꯅꯪꯒꯤ ꯃꯥ ꯈꯥꯗ ꯃꯤ ꯊꯝꯒꯤꯗꯣꯕꯅꯤꯅ ꯋꯥꯈꯟꯗꯣ ꯑꯗꯨꯝ ꯌꯥꯉꯅꯤ ꯍꯥꯏꯇꯥꯔꯦ
ꯎꯝ
ꯍꯧꯖꯤꯛꯀꯥꯟꯖꯤꯖꯨ ꯄꯩꯁꯥ ꯇꯥꯡꯕꯁꯖꯤꯁꯨ ꯑꯔꯥꯏꯕ ꯑꯣꯏꯗ꯭ꯔꯦ ꯂꯧ ꯑꯁꯦꯡꯕꯗꯤ ꯖꯦꯅꯦꯔꯦꯁꯟꯒꯤ ꯃꯇꯨꯡꯏꯟꯅꯀꯣ ꯑ ꯀꯩ ꯇꯧꯋꯦꯕ ꯂꯧ ꯁꯨꯕꯤꯅꯤꯡꯉꯥꯏ ꯃꯤ ꯂꯩꯇ꯭ꯔꯦꯕ ꯍꯧꯖꯤꯛ ꯁꯦꯁ
ꯂꯩꯇ꯭ꯔꯦ ꯂꯩꯇ꯭ꯔꯦ ꯍꯥꯏꯗꯤ ꯑꯩꯈꯣꯏꯁꯨ ꯍꯥꯏꯕꯩ ꯋꯥꯅꯤ ꯂꯧꯖꯦ ꯁꯨꯅꯤꯡꯗꯦꯕ ꯁꯦꯡꯅ ꯍꯥꯏꯔ ꯀꯥꯟꯗꯀꯣ ꯃꯇꯝ ꯑꯃꯗꯗꯤ ꯃꯇꯝ ꯑꯃꯗꯗꯤ ꯂꯧ ꯁꯨꯔꯒ ꯆꯥꯔꯝꯃꯤꯅꯦꯕ
ꯎꯝ
ꯍꯧꯖꯤꯛꯇꯤ ꯂꯧꯁꯦ ꯁꯨꯅꯤꯡꯗ꯭ꯔꯦꯕ
ꯍꯣꯏ ꯍꯥꯏ ꯁꯨꯅꯤꯡꯗꯕꯩ ꯅꯠꯇꯕꯀꯣ ꯂꯣꯏꯁꯤꯅ ꯂꯥꯏꯔꯤꯛ ꯇꯝꯕ ꯏꯗꯨꯀꯦꯁꯟꯒꯤ ꯆꯅ ꯆꯠꯅꯈꯤꯕ ꯑꯥꯎꯠꯁꯥꯏꯗꯠꯇ ꯆꯠꯅꯈꯤꯕ ꯑꯗꯒꯤ ꯌꯨꯠꯉꯩꯁꯦ ꯑꯇꯣꯞ ꯑꯇꯣꯞꯄ ꯕꯤꯖꯤꯅꯦꯁ ꯄꯥꯏꯈꯤꯕꯗꯒꯤ ꯊꯕꯛ ꯁꯨꯕꯤꯅꯤꯉꯥꯏ ꯃꯤꯁꯦ ꯄꯥꯛ ꯏꯔꯩ ꯂꯩꯇ꯭ꯔꯦ ꯍꯥꯏ
ꯎꯝ
ꯑꯗꯒꯤ ꯈꯨꯠꯁꯨꯃꯟꯁꯨ ꯍꯧꯖꯤꯛꯁꯦ ꯁꯦꯡꯅ ꯑꯗꯨꯝ ꯍꯥꯏꯔꯕꯗ ꯇꯥꯡꯉꯦꯕ ꯇꯥꯡꯕꯒꯤ ꯋꯥꯗꯤ ꯊꯤ ꯇꯥꯡꯉꯦ ꯍꯥꯟꯅꯗꯤ ꯑꯌꯨꯛ ꯑꯃꯛ ꯀꯨꯝꯕꯗ ꯂꯨꯄꯥ ꯆꯅꯤ ꯌꯥꯡꯈꯩ ꯑꯣꯏꯔꯝꯕꯅꯤ ꯆꯅꯤ ꯌꯥꯡꯈꯩ ꯆꯅꯤ ꯁ꯭ꯋꯥꯏꯁꯤꯗ ꯑꯣꯏꯔꯝꯕꯅꯦꯕ ꯑꯗꯣ ꯍꯧꯖꯤꯛꯇꯤ ꯑꯌꯨꯛ ꯑꯃ ꯀꯨꯝꯕꯗ ꯂꯨꯄꯥ ꯆꯍꯨꯝ ꯌꯥꯡꯈꯩ ꯅꯨꯡꯊꯤꯟ ꯅꯨꯡꯊꯤꯟ ꯀꯨꯝꯃꯒꯅ ꯂꯨꯄꯥ ꯆꯥꯝꯕꯔꯤ ꯑꯗꯨꯃꯥꯏꯅ ꯂꯣꯏ ꯁꯥꯟꯅꯔꯦꯕ ꯍꯧꯖꯤꯛꯁꯦ ꯆꯠꯅꯕꯒꯤ ꯃꯇꯨꯡ ꯏꯟꯅ ꯑꯗꯣ ꯎꯝ ꯃꯤ ꯄꯣꯄꯨꯂꯦꯁꯟꯁꯦ ꯌꯥꯝꯅ ꯅꯦꯝꯊꯔꯛꯑꯕ ꯃꯥꯜꯂꯦꯗ ꯍꯥꯏꯗꯤ ꯑꯃꯔꯣꯝꯗ ꯈꯜꯂꯛꯄꯩ ꯋꯥꯅꯤ
ꯍꯧꯖꯤꯛꯀꯥꯟꯖꯦ
ꯅꯦꯝꯊꯔꯛꯄꯒꯤ ꯈꯛꯁꯨ ꯅꯠꯇꯦꯗ ꯍꯥꯏꯗꯤꯅꯦ ꯑ ꯎꯝ ꯄꯩꯁꯥ ꯅꯨꯡꯁꯥꯒꯤꯗꯪ ꯑꯣꯏꯔꯣ ꯍꯥꯏꯗꯤ ꯑꯩꯈꯣꯏꯅ ꯄꯩꯁꯥꯁꯦ ꯁꯨꯝ ꯃꯇꯝꯒꯤ ꯃꯇꯨꯡ ꯏꯟꯅ ꯍꯦꯟ ꯀꯂꯛꯏꯗꯅꯀꯣ
ꯎꯝ
ꯎꯝ ꯄꯣꯠ ꯆꯩꯩ ꯇꯥꯡꯈꯠꯂꯛꯄ ꯈꯣꯠꯂꯛꯄ ꯇꯧꯕꯅꯤꯅ ꯍꯥꯏꯗꯤ ꯑꯩꯅ ꯁꯨꯔꯤꯕ ꯊꯕꯛꯇꯨꯒ ꯑꯩꯅ ꯐꯪꯉꯤꯕ ꯄꯩꯁꯥꯗꯨꯒ ꯆꯥꯟꯅꯔꯛꯇꯕ ꯍꯥꯏꯇꯥꯔꯦꯅꯦ ꯁꯦꯡꯅ ꯍꯥꯏꯔ ꯀꯥꯟꯗ ꯍꯧꯖꯤꯛꯁꯦ ꯑꯗꯨ ꯑꯗꯨꯅꯅꯦꯕ ꯄꯩꯁꯥꯁꯦ ꯍꯦꯟꯀꯠꯅꯔꯛꯏꯁꯦ ꯃꯌꯥꯝꯅ ꯇꯥꯡꯈꯠꯅꯔꯛꯏꯁꯦ ꯁꯦꯡꯅ ꯍꯥꯏꯔ ꯀꯥꯟꯗ ꯀꯩꯒꯨꯝꯕ ꯄꯣꯠꯇꯨꯅ ꯍꯥꯟꯅꯒꯤ ꯄꯤꯔꯤꯕ ꯍꯥꯟꯅꯒꯤ ꯄꯤꯔꯤꯕ ꯃꯃꯟꯗꯣ ꯍꯣꯡꯅ ꯍꯣꯡꯅ ꯐꯪꯉꯦ ꯃꯇꯝꯗꯣ ꯑꯗꯨ ꯑꯣꯏꯔꯝ ꯇꯥꯔꯒꯗꯤ ꯄꯩꯁꯥꯁꯦ ꯀꯩꯁꯨꯝ ꯇꯥꯡꯈꯠꯅꯔꯣꯏ ꯍꯥꯏꯇꯥꯔꯦ ꯑꯩꯅ ꯁꯦꯡꯅ ꯍꯥꯏꯔ ꯀꯥꯟꯗꯀꯣ ꯑꯗꯨꯗ ꯍꯧꯖꯤꯛꯁꯦ ꯌꯥꯝ ꯂꯨꯔꯦ ꯇꯩꯁꯦ
ꯆꯨꯝꯃꯦ ꯆꯨꯝꯃꯦ ꯃꯇꯝꯒꯤ ꯃꯇꯨꯡꯏꯟꯅ ꯑꯍꯣꯡꯕꯁꯨ ꯂꯩꯔꯛꯏ ꯑꯗꯒꯤ ꯃꯇꯝꯒꯤ ꯇꯨꯡꯏꯟꯅ ꯀꯩ ꯇꯧꯋꯦꯗꯣ ꯃꯤꯁꯦ ꯁꯦꯡꯅ ꯑꯗꯨꯝ ꯕꯥꯔꯠ ꯔꯦꯠꯁꯦ ꯍꯧꯖꯤꯛꯀꯤ ꯃꯨꯇ꯭ꯔꯦꯂꯦꯇꯤꯔꯤ ꯀ ꯕꯠ ꯔꯠꯀꯁꯦ ꯇꯦꯔꯤ ꯇꯔꯤꯠꯁꯦ ꯌꯥꯝꯅ ꯅꯦꯝꯃꯝꯗꯧꯗꯤ ꯃꯥꯜꯂꯤ
ꯎꯝ
ꯍꯥꯏꯕꯗ ꯃꯔꯝꯗꯤ ꯀꯩꯒꯤꯅꯣ ꯍꯥꯏꯀꯥꯟꯗ ꯍꯧꯖꯤꯛꯀꯥꯟꯗꯤ ꯑꯗꯨꯝ ꯑꯉꯥꯡꯈꯩꯁꯦ ꯌꯨꯝ ꯑꯃꯗ ꯑꯃꯗꯩ ꯍꯦꯟ ꯅ ꯑꯅꯤꯗꯩ ꯍꯦꯟ ꯍꯥꯏꯗꯤ ꯑꯃ ꯑꯅꯤꯒꯨꯝꯕ ꯐꯪꯉꯗꯤ ꯌꯥꯔꯤ ꯀꯥꯏꯅ ꯑꯁꯨꯝ ꯃꯩ ꯃꯩꯇꯩꯒꯤ ꯂꯣꯟꯗ ꯍꯥꯏꯇꯥꯔꯦꯀꯣ ꯆꯨꯝꯃꯤꯀꯣ ꯑꯗꯨꯃꯥꯏꯅ ꯂꯣꯏꯅ ꯅꯨꯄꯤ ꯑꯃ ꯅꯨꯄꯥ ꯑꯃ ꯐꯪꯉꯗꯤ ꯌꯥꯔꯦ ꯀꯥꯏꯅ ꯂꯣꯏꯅ ꯑꯗꯨꯃꯥꯏꯅ ꯂꯦꯞꯅꯈ꯭ꯔꯦꯕ ꯑꯗꯨꯗꯨꯅꯁꯨ ꯑꯩꯈꯣꯏꯗꯧꯅ ꯑꯩꯈꯣꯏ ꯏꯆꯤꯜ ꯏꯅꯥꯎ ꯇꯔꯨꯛ ꯇꯧꯅ ꯁꯨꯕ ꯅꯍꯥ ꯂꯩꯇꯦ ꯍꯥꯏꯇꯥꯔꯦ
ꯂꯩꯇ꯭ꯔꯦ ꯂꯩꯇ꯭ꯔꯦ ꯇꯥꯡꯉꯦ ꯍꯧꯖꯤꯛꯇꯤ ꯍꯥꯏꯗꯤ ꯀꯩꯒꯤꯅꯣ ꯀꯩꯒꯤꯅꯣ ꯍꯥꯏ ꯀꯥꯟꯁꯤꯗꯅꯦ ꯑꯩꯈꯣꯏꯅ ꯑꯉꯥꯡ ꯑꯉꯥꯡ ꯌꯥꯝꯅ ꯄꯣꯛꯄ ꯄꯥꯝꯗ꯭ꯔꯤꯕ ꯁꯤꯁꯦ ꯃꯔꯝꯁꯦ ꯑꯇꯩ ꯑꯝꯇ ꯅꯠꯇꯦꯕ ꯑꯩꯈꯣꯏꯅ ꯍꯌꯦꯡ ꯑꯉꯥꯡꯁꯦ ꯃꯌꯥꯝ ꯄꯣꯛꯑꯅꯤ ꯃꯥꯗꯣ ꯑꯩꯅ ꯍꯌꯦꯡ ꯁꯦꯝꯕ ꯉꯝꯗ꯭ꯔꯒꯗꯤ ꯀꯩ ꯀꯥꯟꯅꯅꯤ ꯑꯩꯉꯣꯟꯗ ꯊꯣꯛꯏꯕ ꯏꯟꯀꯝ ꯏꯟꯀꯝꯁꯤꯒ ꯍꯌꯦꯡ ꯑꯥ ꯑꯩꯅ ꯄꯣꯛꯂꯛꯇꯧꯔꯤꯕ ꯏꯆꯥꯁꯤꯡꯗꯨꯒ ꯆꯥꯟꯅꯗ꯭ꯔꯒꯗꯤ ꯑꯩꯈꯣꯏꯒꯤ ꯎꯝ
ꯏꯃꯨꯡ ꯐꯦꯃꯤꯂꯤ ꯄꯨꯔꯨꯡ ꯄꯨ
ꯑ ꯄꯨꯕꯗꯣ ꯋꯥꯔꯛꯀꯅꯦꯕ ꯑꯗꯨꯗꯨꯒ ꯑ ꯁꯨꯝ ꯌꯦꯡꯉꯣ ꯑꯩꯈꯣꯏꯒꯤ ꯃꯅꯤꯄꯨꯔꯁꯤꯗ ꯇꯧꯅꯔꯤꯁꯤꯗꯤ ꯑꯩꯈꯣꯏꯅ ꯏꯆꯥꯖꯦ ꯏꯆꯥꯖꯦ ꯄꯣꯛꯑꯅꯤ ꯑꯗꯨꯗꯨꯒ ꯏꯆꯥꯁꯦ ꯁꯦꯝꯕ ꯉꯝꯅꯕꯅꯦꯕ ꯑꯩꯈꯣꯏ ꯃꯅꯤꯄꯨꯔꯁꯤꯗ ꯇꯧꯅꯩꯁꯤꯗꯤ ꯅꯠꯇ꯭ꯔꯥ ꯑꯗꯨꯗꯨꯒ ꯑꯁꯣꯝꯅꯥꯀꯟ ꯃꯄꯥꯟꯂꯣꯝꯗ ꯇꯧꯔꯤꯁꯤꯗꯤ ꯄꯕꯣꯛꯇ ꯄꯣꯛꯑꯒ ꯃꯥꯏ ꯃꯥꯏ ꯉꯝꯅꯕ ꯊꯥꯗꯣꯛꯈꯤꯕ ꯉꯥꯛꯇꯅꯦꯕ ꯑꯗꯨꯅ ꯈꯦꯠꯅꯩꯕ ꯁꯦꯡꯅ ꯍꯥꯏꯔ ꯀꯥꯟꯗꯗꯤ ꯑꯗꯒꯤ ꯑ ꯑꯩꯈꯣꯏꯒꯤ ꯃꯅꯤꯄꯨꯔꯁꯤꯅꯁꯨ ꯍꯦꯟꯕꯅꯦ ꯃꯃꯥ ꯃꯄꯥ ꯅꯨꯡꯁꯤꯕ ꯃꯥ ꯄꯥꯅꯤꯡꯕꯁꯦ ꯑꯇꯩꯒꯤ ꯀꯩꯅꯣꯒ ꯌꯦꯡꯅꯔꯨꯔꯗꯤꯀꯣ ꯑꯗꯨꯗꯨꯅ ꯁꯤꯒꯤ ꯀꯩꯅꯣꯖꯦ ꯎꯝ ꯎꯝ ꯑꯗꯨꯝ ꯅꯦꯝꯒꯅꯤ ꯍꯥꯏꯇꯥꯔꯦ ꯁꯦꯡꯅ ꯍꯥꯏꯔꯀꯥꯟꯗ ꯑꯗꯒꯤ ꯑꯃꯨꯛ ꯑ ꯑꯗꯒꯤ ꯑꯃꯨꯛ ꯌꯨꯝ ꯄꯥꯟꯗꯕ ꯌꯨꯝ ꯄꯥꯟꯗꯅ ꯂꯩꯕ ꯃꯌꯥꯝꯁꯨ ꯌꯥꯎꯔꯤꯅꯤ ꯁꯤꯗ ꯅꯪ ꯂꯩꯀꯥꯏꯗꯃꯛꯇ ꯌꯦꯡꯉꯨ ꯃꯌꯥꯝ ꯂꯩꯔꯝꯒꯅꯤ
ꯇꯧ ꯍꯣꯏ
ꯑꯗꯨꯅꯤ ꯁꯤꯒꯤ ꯁꯤꯒꯨꯝꯕ ꯃꯌꯥꯝꯁꯤꯅꯁꯨ ꯁꯣꯏꯔꯛꯄ ꯍꯥꯏꯇꯥꯔꯦ ꯑꯗꯨ ꯇꯁꯦꯡꯅ ꯄꯥꯝꯗ꯭ꯔꯤꯁꯦ ꯑ ꯃꯤ ꯃꯤ ꯃꯁꯥ ꯃꯁꯥꯗꯨꯅ ꯄꯥꯝꯗꯗꯅ ꯄꯥꯟꯗꯕꯗꯤ ꯅꯠꯇꯦꯕ ꯁꯦꯟꯊꯣꯛ ꯂꯝꯕꯤ ꯂꯩꯇꯕꯩꯅꯦꯕ ꯈꯪꯕ꯭ꯔ ꯁꯤꯖꯦ ꯊꯣꯡ ꯂꯝꯕꯤ ꯂꯩꯔꯛꯇꯕ ꯑꯗꯒꯤ ꯑꯩꯅ ꯃꯇꯝ ꯆꯥ ꯆꯥꯅ ꯍꯥꯏꯗꯤ ꯁꯦꯡꯅ ꯍꯥꯏꯔꯀꯥꯟꯗ ꯍꯧꯖꯤꯛꯁꯦ ꯅꯨꯡꯁꯤ ꯅꯨꯡꯉꯣꯟꯒꯤ ꯊꯕꯛꯁꯦ ꯑ ꯑꯩꯈꯣꯏꯅ ꯀꯩ ꯍꯥꯏꯅꯤ ꯀꯩꯅꯣ ꯇꯧꯔꯤꯀꯥꯟ ꯑ ꯂꯥꯏꯔꯤꯛ ꯇꯝꯃꯤꯉꯩ ꯃꯇꯝꯁꯤꯗ ꯁꯦꯝꯒꯗꯕꯅꯦꯕ ꯑꯁꯦꯡꯕꯒꯤꯗꯤ
ꯆꯨꯝꯃꯦ ꯆꯨꯝꯃꯦ ꯑꯟꯗꯔꯁ꯭ꯇꯦꯟꯗꯤꯡ ꯂꯩꯅ ꯍꯥꯏꯇꯥꯔꯦ
ꯑ ꯁꯤꯒꯤ ꯃꯇꯝꯁꯤꯗ ꯁꯦꯝꯗ ꯁꯦꯝꯗ꯭ꯔꯒꯗꯤ ꯁꯦꯝꯅꯤꯡꯉꯥꯏ ꯃꯇꯝ ꯂꯩꯇꯦ ꯍꯥꯏꯇꯥꯔꯦꯅꯦ ꯑ ꯀꯩꯅꯣ ꯇꯧꯔꯒꯥꯟ ꯑ ꯑꯩꯈꯣꯏꯅ ꯊꯕꯛ ꯇꯧꯔꯀꯥꯟꯗ ꯍꯣꯏ ꯊꯦꯡꯅꯔꯛꯀꯅꯤ ꯊꯦꯡꯅꯔꯣꯏ ꯍꯥꯏꯕꯗꯤ ꯂꯩꯇꯦ ꯑꯗꯨꯕꯨ ꯑꯩ ꯑꯩꯅ ꯁꯦꯝꯍꯧꯒꯗꯕ ꯑꯩꯒ ꯊꯦꯡꯅꯔꯒ ꯑꯦ ꯃꯥꯁꯦ ꯃꯥꯒꯤ ꯃꯒꯨꯟꯁꯦ ꯀꯃꯥꯏꯅ ꯇꯧꯏ ꯍꯥꯏꯕ ꯍꯥꯏꯕꯗꯨꯃ ꯈꯪꯅꯕꯗꯨꯒ ꯑꯩꯈꯣꯏꯒꯤ ꯆꯍꯤ ꯀꯨꯏꯅ ꯁꯥꯡꯅ ꯂꯣꯏꯅꯔꯛꯄꯒꯤ ꯈꯪꯅꯕꯗꯨꯒ ꯅꯣꯡꯐꯥꯗꯣꯛ ꯑꯩꯅ ꯊꯕꯛ ꯀꯥꯔꯨꯔꯒ ꯊꯕꯛ ꯑꯩꯅ ꯊꯕꯛ ꯄꯨ ꯄꯨꯔꯦ ꯈꯜꯂꯁꯤ ꯊꯕꯛꯃ ꯇꯧꯔꯦ ꯈꯜꯂꯁꯤ ꯀꯪꯀꯥꯁꯤꯗꯁꯨ ꯃꯌꯥꯝ ꯁꯦꯝꯃꯛꯀꯅꯤ ꯑꯗꯒꯤ ꯑꯍꯜ ꯂꯃꯟꯁꯤꯡꯁꯤꯅꯁꯨ ꯅꯨꯄꯤ ꯊꯤꯗ ꯌꯥꯗꯕꯅꯤꯅ ꯃꯌꯥꯝ ꯄꯨꯔꯛꯀꯅꯦꯕ ꯑꯗꯣ ꯊꯥ ꯑꯃ ꯑꯅꯤꯃꯨꯛꯇꯨꯗ ꯈꯪꯅꯕ ꯂꯣꯏꯅꯕ ꯃꯤꯗꯨꯒ ꯑꯩꯈꯣꯏꯅ ꯀꯨꯏꯅ ꯁꯥꯡꯅ ꯑꯩꯈꯣꯏꯅ ꯔꯤꯂꯦꯁꯟ ꯍꯥꯏꯗꯤ ꯐꯖꯅ ꯊꯝꯃꯒ ꯂꯣꯏꯅꯔꯛꯄ ꯃꯤꯗꯨꯒꯗꯤ ꯈꯦꯠꯅꯕꯁꯦ ꯌꯥꯝ ꯋꯥꯠꯂꯤꯗꯅꯀꯣ
ꯎꯝ
ꯑꯗꯨꯗꯨꯅꯅꯦꯕ ꯁꯤꯗ